ꯑ ꯍꯜꯂꯣ
ꯍꯜꯂꯣ
ꯀꯗ ꯑꯣꯏ ꯃꯤꯅꯣ
ꯂꯩꯔꯤꯛ ꯄꯔꯃꯅꯦ ꯆꯥꯛ ꯆꯔꯔꯕ
ꯇꯥꯏ ꯇꯥꯏ ꯀꯩꯗꯧꯔꯝꯃꯤꯅꫭ
ꯂꯥꯏꯔꯤꯛ ꯄꯥꯔꯝꯕꯅꯤꯗ
ꯑ ꯆꯥꯛ ꯆꯥꯔꯕꯣ
ꯆꯥꯛ ꯆꯥꯗ꯭ꯔꯤ ꯉꯍꯥꯛ ꯂꯩꫪ ꯂꯧꯔꯨꯔꯅꯤ ꯅꯪ ꯆꯥꯔꯕ
ꯑꯩ ꯆꯥꯗ꯭ꯔꯤ ꯊꯣꯡꯗꯣꯏꯅꯦ ꯍꯧꯖꯤꯛ ꯅꯣꯏ ꯆꯥꯛ ꯄꯨꯡ ꯀꯌꯥ ꯄꯤꯒꯦ
ꯑꯩꯈꯣꯏ ꯄꯨꯡ ꯇꯔꯦꯠ ꯃꯈꯥꯏ ꯈꯔ ꯍꯦꯜꯂꯦ
ꯀꯔꯤ ꯍꯤꯟꯖꯥꯡ ꯇꯥꯒꯦ ꯉꯁꯤ
ꯉꯁꯤ ꯅꯨꯡꯗꯥꯡꯁꯦ ꯏꯔꯣꯟꯕ ꯄꯤꯔꯛꯄ ꯌꯥꯏ ꯍꯟꯗꯛ ꯃꯔꯛꯇꯤ ꯍꯥꯎꯈ꯭ꯔꯦ
ꯋꯥ
ꯑꯗ ꯏꯗꯤꯁ ꯉꯁꯥꯏꯗꯤ ꯃꯥꯔꯤꯟꯗꯣ ꯊꯨꯝ ꯅꯝꯗꯕꯤ ꯄꯤꯁꯜꯂꯦ
ꯑ
ꯅꫭꯏ ꯀꯩꯖꯥꯡ ꯊꯣꯡꯗꯣꯏꯕ
ꯑꯩꯁꯨ ꯏꯔꯣꯟꯗꯧ ꯃꯥꯜꯂꯦ ꯁꯕꯨꯝꯒ ꯑꯂꯨꯒ ꯏꯔꯣꯜꯂꯒꯦ ꯑꯪ ꯀꯩꯅꯣ ꯂꯝꯖꯦꯟꯖꯦꯟꯦꯟꯗ꯭ꯔꯣ ꯉꯁꯥꯏ
ꯉꯁꯤ ꯆꯦꯜꯂꯨꯏ ꯃꯤꯇꯔ ꯀꯤꯂꯣꯃꯤꯇꯔ ꯃꯉꯥꯃꯨꯛ ꯆꯦꯜꯂꯦ ꯈꯔꯦ ꯍꯦꯜꯂꯦ ꯉꯁꯤꯗꯤ ꯄꯦꯁꯀ ꯐꯖꯅ ꯀꯩꯅꯣ ꯇꯧꯔꯒ ꯁꯦꯝ ꯁꯥꯔꯒ
ꯑ ꯄꯦꯁꯒ ꯁꯤꯅꯣꯏꯁꯦ ꯃꯤꯅꯠꯇꯦ
ꯃꯤꯅꯤꯠ ꯀꯤꯂꯣꯃꯤꯇꯔ ꯃꯉꯥ ꯆꯦꯟꯕꯗ ꯑ ꯃꯤꯅꯤꯠ ꯀꯨꯅꯤꯄꯥꯟ
ꯅꯪꯗꯤ ꯁꯦꯗ꯭ꯔꯝ
ꯁꯤ ꯑꯩꯅ ꯑꯌꯨꯛꯇ ꯆꯦꯟꯕ
ꯑꯥ ꯌꯥꯝ ꯆꯦꯜꯂꯤꯕ
ꯑꯩ ꯀꯤꯂꯣꯃꯤꯇꯔ ꯑꯩꯁꯨ ꯃꯉꯥꯃꯨꯛ ꯆꯦꯜꯂꯦ ꯕꯦꯁꯁꯦ ꯁꯤꯛꯁ ꯄꯣꯏꯟ ꯐꯥꯏꯚ ꯁꯨꯃꯥꯏꯅ
ꯑꯥ
ꯃꯤꯅꯠ ꯊꯥꯔꯇꯤ ꯐꯥꯏꯚꯅꯤ ꯆꯉꯦ
ꯍ
ꯍꯟꯗꯛꯇꯤ ꯌꯦꯟꯖꯥꯡꯁꯦ ꯍꯥꯎꯇ꯭ꯔꯦ ꯀꯩꯅꯣꯝꯃ ꯆꯥꯟꯅꯁꯤꯔꯣ
ꯌꯥꯏꯅꯦ
ꯁꯜꯂ ꯑꯣꯛꯂꯒ ꯑꯗꯨꯝ ꯇꯧꯔꯒ
ꯌꯥꯏ ꯆꯗꯕꯁꯨ ꯀꯨꯏꯔꯦ
ꯑꯗꯨ ꯑꯩꯈꯣꯏ ꯃ ꯃꯉꯥ
ꯃꯌꯥꯝ ꯂꯣꯏ ꯍꯥꯏꯔꯒꯦꯀꯣ
ꯑꯥ ꯆꯅꯤ ꯆꯅꯤ ꯑꯃ ꯇꯧꯔꯒ
ꯍ ꯍ ꯀꯩꯅꯣ ꯀꯀꯥꯗꯕꯨ ꯂꯩꯇ ꯆꯥꯕ ꯀꯩꯅꯣꯗ ꯀꯥꯗ
ꯗꯏꯕ ꯎꯗ ꯍꯥꯏꯗꯤ ꯑꯌꯨꯛꯇꯤ ꯂꯥꯛ ꯑꯝꯃꯒ ꯑꯩꯉꯣꯟꯗ ꯊꯣꯡ ꯂꯣꯟꯖꯜꯂꯨ ꯈꯣꯠꯂꯨ ꯈꯔ ꯍꯥꯏꯔꯝꯃꯤ ꯅꯨꯡꯊꯟꯗꯤ ꯂꯩꯕ ꯎꯗꯦ ꯏꯁꯤꯡ ꯆꯤꯡꯉꯝꯕ꯭ꯔꯥ ꯆꯤꯡꯉꯝꯗꯕ꯭ꯔꯥ ꯈꯪꯗꯦ
ꯃꯥꯏ ꯃꯆꯥꯅꯨꯄꯥ ꯑꯦꯛꯖꯥꯝ ꯂꯩꯒꯨꯝꯕꯅꯤ ꯑꯦꯛꯖꯥꯝ ꯍꯧꯔꯅꯤꯒꯨꯝꯕꯗꯤ ꯍꯥꯏꯕꯅꯤ
ꯍꯥꯏꯕꯅꯤ
ꯃꯆꯥꯅꯨꯄꯥ ꯊꯤꯟꯕꯒꯤ ꯃꯌꯨꯝ ꯆ ꯅꯤꯗꯤ ꯍꯥꯏꯕꯅꯤ
ꯍꯟꯇꯛꯇꯤ ꯄꯥꯛ ꯂꯥꯛꯇꯧ ꯃꯥꯟꯗ꯭ꯔꯦ ꯃꯥ ꯊꯕꯛ ꯈꯔ ꯆꯤꯟꯗꯧ ꯃꯥꯜꯂꯦ
ꯑ ꯏꯁꯤꯡꯗꯤ ꯀꯅꯥꯅ ꯆꯤꯡꯗꯣꯏꯖꯥꯠꯅꯣ
ꯏꯁꯤꯡꯗꯤ ꯃꯣꯏ ꯊꯪꯅꯕꯒꯤ ꯃꯆꯥꯅꯨꯄꯥ ꯑꯃ ꯂꯩꯕꯅꯦ ꯑꯗꯨꯅ ꯍꯦ ꯍꯦꯛ ꯂꯥꯛꯑ ꯂꯥꯛꯑ ꯅꯨꯡꯗꯥꯡ ꯋꯥꯏꯔꯝ ꯆꯤꯡꯉꯝꯅꯤ ꯉꯍꯥꯟ ꯊꯦꯡꯅꯩ ꯑꯌꯨꯛꯇ
ꯋꯥꯛꯀꯤꯡ ꯆꯦꯟꯕꯁꯦ ꯅꯣꯡꯃ ꯆꯤꯡꯒꯨꯝꯕ ꯀꯥꯔꯨꯁꯤꯔꯥ
ꯌꯥꯏꯅꯦ ꯀꯔꯝꯕ ꯀꯥꯖꯤꯒꯦ
ꯇꯥꯕ꯭ꯔꯣ
ꯇꯥꯏ ꯇꯥꯏ
ꯆꯤꯡꯒꯨꯝꯕ ꯌꯧꯁꯜꯂꯨꯁꯤꯔꯕ ꯅꯣꯡꯃꯗꯤ
ꯌꯥꯏꯌꯦ ꯑꯗꯨꯅꯦ ꯀꯔꯝꯕꯅꯣ ꯀꯔꯝꯕꯅꯣ ꯈꯜꯂꯣ ꯍꯥꯏꯁꯦ
ꯆꯤꯡꯁꯦ ꯌꯥꯝ ꯂꯥꯞꯄꯁꯨ ꯈꯣꯡꯅ ꯆꯠꯄ ꯅꯨꯡꯉꯥꯏꯔꯣꯏ ꯒꯥꯔꯤꯗ ꯇꯣꯡꯉ ꯆꯠꯂꯒ ꯀꯥꯕ ꯑꯃ
ꯅꯠꯇ꯭ꯔꯒ ꯋꯥꯛꯀꯤꯡ ꯑꯣꯏ ꯀꯔꯤ ꯑꯣꯏ ꯆꯦꯜꯂꯒ ꯀꯥꯕ ꯑꯃ
ꯃꯉꯥ ꯇꯔꯥꯒꯤ ꯔꯦꯟꯖꯇ ꯆꯤꯡ ꯑꯅꯛꯄ ꯑꯝꯇ ꯂꯩꯇꯦ ꯑꯗꯨꯝ ꯈꯔ ꯂꯥꯞꯄ ꯉꯥꯛꯇ ꯇꯅꯤ ꯆꯠꯂꯒꯗꯤ ꯋꯥꯅꯤ ꯆꯤꯡ ꯀꯥ ꯉꯝꯃꯣꯏ
ꯑ
ꯑꯌꯨꯛ ꯉꯟꯇꯥ ꯅꯠꯇ꯭ꯔꯒꯗꯤ ꯃꯤ ꯌꯥꯝ ꯆꯤꯜꯂꯕꯅꯤ ꯍꯧꯖꯤꯛꯇꯤ
ꯅꯪꯁꯦ ꯍꯌꯦꯡ ꯑꯥ ꯋꯥꯀꯤꯡ ꯆꯦꯟꯗꯨꯏꯁꯦ ꯑꯌꯨꯛꯂꯥ ꯅꯨꯡꯊꯤꯜꯂꯥ ꯍꯥꯏꯔꯝꯃꯣꯅꯦ ꯆꯦꯟꯃꯤꯟꯅꯔꯁꯦ ꯍꯌꯦꯡꯗꯤ
ꯌꯥꯏ ꯌꯥꯏ ꯑꯌꯨꯛꯇꯤ ꯆꯦꯜꯠꯂꯁꯨ ꯅꯨꯡꯗꯥꯡ ꯋꯥꯏꯔꯝ ꯁꯤꯃꯗꯤ ꯐꯔꯦ ꯑꯌꯨꯛꯁꯦ ꯌꯥꯎꯍꯧꯕ ꯉꯝꯅꯗ꯭ꯔꯦ
ꯑ ꯅꯨꯡꯗꯥꯡꯋꯥꯏꯔꯝ ꯆꯦꯟꯕꯁꯦ ꯀꯦꯂꯣꯔꯤ ꯌꯥꯝ ꯕ꯭ꯔꯟ ꯇꯧꯋꯦꯌꯦ ꯑꯗꯨꯅ ꯍꯥꯏꯗꯤ ꯄ ꯌꯥꯏꯌꯦ ꯈꯤꯇꯪ ꯐ꯭ꯔꯦꯁ ꯑꯣꯏꯅꯕ ꯍꯥꯏꯇꯥꯔꯦ ꯀꯦꯂꯣꯔꯤ ꯕ꯭ꯔꯟ ꯇꯧꯕ ꯍꯦꯟꯅ ꯇꯧꯅꯕ ꯅꯨꯡ ꯅꯨꯡꯗꯥꯡ ꯋꯥꯏꯔꯝ ꯑꯣꯏꯅ ꯆꯦꯜꯂꯥꯁꯤ꯫
ꯃꯉꯥ ꯍꯧꯖꯤꯛ ꯃꯉꯥ ꯆꯦꯠꯂꯤꯁꯦ ꯇꯔꯨꯛ ꯑꯦꯝꯖꯤ ꯇꯔꯨꯛꯇ ꯊꯝꯕ ꯌꯥꯔꯕꯅꯤ꯫
ꯇꯔꯨꯛ ꯀꯨꯝꯕꯗ ꯆꯦꯜꯂꯗꯤ ꯅꯨꯃꯤꯠ ꯇꯔꯥꯅꯤꯃꯨꯛ ꯆꯦꯟ ꯉꯃꯗꯤ ꯇꯔꯥ ꯇꯥꯔꯒꯦꯠ ꯇꯧꯕ ꯌꯥꯔꯅꯤ꯫
ꯑ ꯅꯣꯡ - ꯅꯣꯃꯒꯤ ꯍꯦꯟꯒꯠꯄ꯫
ꯎꯝ ꯇꯔꯥ ꯆꯦꯟꯕ ꯉꯝꯃꯛꯑꯗꯤ ꯇꯔꯥꯁꯦ ꯅꯣꯔꯃꯦꯜ ꯑꯣꯏꯔꯛꯑꯒꯗꯤ ꯍꯥ ꯃꯥꯔꯥꯊꯣꯟ ꯌꯥꯎꯁꯟꯕ ꯌꯥꯔꯛꯑꯅꯤ꯫
ꯅꯪ ꯆꯥꯛ ꯄꯨꯡ ꯀꯌꯥ ꯂꯧꯅꯤꯕ ꯊꯦꯡꯗ꯭ꯔꯤꯕꯣ?
ꯆꯥꯛꯁꯦ ꯉꯥꯏꯍꯥꯛ ꯋꯥꯠꯂꯤ ꯃꯣꯏ ꯏꯔꯨ ꯂꯨꯖꯅꯈꯤꯗꯣꯏ ꯑꯣꯏꯔꯝꯃꯅꯤ꯫ ꯁꯤꯗꯤ ꯏꯟꯖꯥꯡ ꯂꯩꯔꯒ ꯆꯥꯁꯤꯔꯥ ꯈꯜꯂꯤꯕꯅꯤ꯫ ꯃꯣꯏꯁꯤꯒꯤ ꯐꯤꯔꯝꯐꯝꯗꯨꯗꯒꯤ ꯌꯥꯝꯕ ꯑꯗꯨ ꯃꯣꯏ ꯖꯤ ꯌꯦꯟꯗ ꯑꯊꯦꯡꯕ ꯆꯠꯂꯒꯅ ꯍꯦꯟꯅ ꯌꯥꯝꯅ ꯇꯧꯔꯛꯏꯅꯦ꯫
ꯑꯥ
ꯑꯩꯈꯣꯏꯒꯤ ꯂꯣꯏꯔꯝꯗꯥꯏꯒꯤ ꯑ ꯅꯠꯇꯦ ꯅꯨꯡꯗꯤꯟꯅ ꯇꯧꯕ ꯃꯥꯜꯂꯦ ꯑꯌꯨꯛꯀꯤꯗꯗꯤ ꯑꯗꯨꯝ ꯑꯌꯨꯛꯇ ꯂꯣꯏꯁꯤꯟꯕꯅꯦ ꯍꯣꯏ꯫ ꯅꯨꯡꯗꯥꯡ ꯋꯥꯏꯔꯝꯁꯦ ꯈꯔ ꯊꯦꯡꯂꯞꯅ ꯃꯤ ꯆꯤꯛꯈꯔ ꯆꯤꯛꯂꯛꯄ ꯂꯣꯏꯁꯜꯂꯝꯗꯥꯏꯗ ꯆꯠꯄ ꯁꯤꯠꯇꯗꯤ ꯌꯥꯝ ꯇꯧꯔꯛꯑꯦ꯫
ꯑꯣ ꯅꯣꯏ ꯀꯩꯅꯣ ꯇꯤꯐꯤꯟ ꯁꯤꯁꯇꯦꯝ ꯆꯥꯛ ꯂꯥꯛꯐꯝꯗꯣ ꯆꯥꯛ ꯀꯅꯥꯅ ꯊꯣꯡꯉꯤꯖꯥꯠꯅꯣ ꯃꯃꯥꯗꯅ ꯊꯣꯡꯉꯤꯔꯥ ꯃꯆꯥꯅꯨꯄꯤꯗꯅ ꯊꯣꯡꯉꯤꯔꯥ ꯈꯪꯕ꯭ꯔꯣ?
ꯈꯪꯗꯦꯗꯥ ꯃꯃꯥ ꯗꯨꯅ ꯊꯣꯡꯉꯦ ꯑꯗꯣ ꯍꯟꯗꯛ ꯃꯔꯛꯁꯦ ꯏꯟꯖꯥꯡꯁꯦ ꯈꯣꯡꯍꯥꯎ ꯍꯥꯎꯔꯛꯇ꯭ꯔꯦ ꯑꯗꯒꯤ ꯆꯥꯛꯁꯤꯁꯨ ꯈꯤꯇꯪ ꯈꯪꯗꯦ ꯍꯟꯖꯥꯡꯁꯦ ꯈꯔ ꯍꯥꯎꯥꯎꯇ꯭ꯔꯦ ꯍꯟꯇꯛ ꯃꯔꯛꯁꯦ ꯃꯆꯥꯅꯨꯄꯤꯁꯤꯅ ꯊꯣꯡꯕ ꯌꯥꯝ ꯃꯥꯔꯦ ꯃꯃꯥꯅ ꯊꯣꯡꯕ ꯌꯥꯗ꯭ꯔꯕ ꯈꯪꯗꯦ꯫ ꯍꯥꯎ ꯇ꯭ꯔꯦꯅꯦ ꯍꯟꯇꯥꯛ ꯃꯇꯥꯡꯖꯤꯗꯤ꯫
ꯑꯩꯁꯨ ꯈꯔ ꯂꯧꯔꯅꯤꯖꯥꯛ꯫
ꯎꯝ꯫
ꯖꯥꯝ ꯌꯥ ꯎꯁꯤꯂꯥꯛꯄꯒ
ꯃꯇꯝ ꯃꯥꯡꯕꯅꯤꯅꯦ꯫
ꯆꯥꯛ ꯌꯥꯝꯕ ꯀꯩꯅꯣꯝꯗ ꯃꯇꯝ ꯌꯥꯝ ꯃꯥꯡꯉꯦ ꯑꯗꯨꯒ ꯏꯁꯥꯁꯦ ꯌꯥꯝ ꯕꯣꯔꯤꯡ ꯌꯥꯝ ꯆꯨꯁꯤꯜꯂꯛꯑꯦ ꯆꯥꯛ ꯊꯣꯡꯕꯁꯦ꯫
ꯎꯝ
ꯀꯣꯅꯤ ꯀꯣꯟ ꯇ ꯏꯗ ꯁꯟꯕ ꯀꯣꯟ ꯀꯣꯟ ꯐꯦꯡꯕ ꯎꯝꯄꯥꯅꯀꯁꯂꯦ
ꯅꯨꯡꯊꯤꯟ ꯅꯨꯡꯊꯤꯟ ꯀꯩꯝ ꯆꯥꯗ꯭ꯔꯣ ꯄꯣꯇꯤꯟꯒ ꯊꯛꯇ꯭ꯔꯣ
ꯈꯟꯁꯦ ꯁꯪꯒꯣꯝ ꯊꯛꯑꯦ ꯌꯦꯔꯨꯝ ꯆꯥꯔꯦ ꯂꯐꯣꯏ ꯆꯥꯔꯦ
ꯑ
ꯄ꯭ꯔꯣꯇꯤꯟꯒꯨꯝꯕꯗꯤ ꯂꯩꯇ꯭ꯔꯦꯗ ꯐꯛꯇ꯭ꯔꯦ ꯑꯍꯨꯝꯗ ꯉꯥꯏꯔꯦ
ꯈꯤꯇꯪ ꯂꯥꯏꯗ ꯑꯣꯏꯅ ꯆꯥꯔꯒ ꯆꯦꯟꯕ
ꯍꯥ
ꯑꯥ
ꯁꯝ ꯌꯦꯡꯉꯨꯏꯗꯨꯔꯥ꯫
ꯑꯥ ꯁꯝꯌꯦꯡꯉꯨꯏ꯫
ꯏꯁꯤꯡꯁꯤꯅꯔꯥꯕ꯫
ꯑꯣꯏꯗꯧ ꯃꯥꯜꯂꯦ ꯃꯣꯏ ꯀꯩꯅꯣꯁꯦ ꯄ꯭ꯔꯣꯕ꯭ꯂꯦꯝꯁꯦ ꯑꯗꯨꯅ꯫ ꯏꯁꯤꯡꯁꯨ ꯑꯣꯏꯔꯦ ꯑꯗꯒꯤ ꯆꯍꯤ ꯃꯇꯥꯡ꯫ ꯆꯍꯤ ꯃꯇꯥꯡꯒꯤꯁꯨ ꯑꯣꯏꯔꯦ꯫ ꯇ꯭ꯋꯦꯟꯇꯤ ꯐꯥꯏꯚ ꯄ꯭ꯂꯁ ꯑꯣꯏꯔꯛꯄꯒꯤ꯫ ꯑꯣꯏꯔꯦ꯫
ꯏꯁꯤꯡꯅꯗꯤ ꯌꯥꯝ ꯀꯥꯍꯦꯟꯅꯗꯤ ꯃꯥꯟꯗꯦ ꯑꯗꯣ ꯑꯩꯁꯤ ꯂꯥꯛꯄꯗꯒꯤ ꯁꯝ ꯀꯦꯟꯕ ꯈꯣꯠꯄꯁꯦ ꯀꯩꯅꯣ ꯇꯧꯗꯦꯕ ꯏꯁꯤꯡꯅ ꯑꯣꯏꯇꯥꯔꯒꯗꯤ ꯑꯩꯁꯨ ꯀꯦꯜꯂꯛꯀꯅꯦꯕ꯫
ꯏꯁꯤꯡꯍꯥꯏꯁꯦ ꯁꯤ ꯁꯤꯗ ꯇꯣ ꯇꯤꯒꯤ ꯏꯁꯤꯡꯁꯤꯅ ꯍꯥꯏꯗꯤ ꯕ꯭ꯂꯤꯆꯤꯡ ꯄꯥꯎꯗꯔꯒꯨꯝꯕ ꯐꯤꯖꯤꯒ꯭ꯔꯤꯒꯨꯝꯕ ꯌꯥꯝ ꯍꯥꯞꯄꯦꯗꯅ꯫
ꯍꯣꯏ ꯑꯁꯤ ꯇꯣꯇꯤ ꯏꯁꯤꯡꯁꯦ ꯁ꯭ꯋꯥꯏꯒꯤ ꯇꯣꯇꯤ ꯏꯁꯤꯡꯁꯦ ꯇꯧꯗꯤ ꯇꯧꯏꯦ ꯍꯥꯏꯕꯅꯦꯕ ꯑꯗꯣ ꯌꯥꯝ ꯀꯥ ꯍꯦꯟꯅ꯫ ꯇꯧꯔꯕꯗ ꯑꯩꯉꯣꯟꯗ ꯑꯩ ꯑꯩ ꯁꯝ ꯐꯔꯤꯔꯥ ꯒ꯭ꯌꯥꯟ ꯇꯥꯗ꯭ꯔꯦ꯫
ꯑꯗꯨꯅ ꯁꯦꯟꯇꯦꯛꯁ ꯃꯊꯛ ꯆꯤꯡꯒꯠꯂ ꯁꯦꯟꯇꯦꯛꯁꯇꯨꯅ ꯑꯃꯨꯛ ꯑꯗꯨꯒꯤ ꯃꯌꯥꯝꯗꯣ ꯇꯣꯏꯅ ꯁꯦꯡꯗꯣꯛꯇ꯭ꯔꯕꯅꯤꯅ ꯗꯤꯄꯣꯖꯤꯠ ꯇꯧꯔ ꯂꯩꯔꯅꯤ ꯃꯌꯥꯝꯗꯣ ꯐꯠꯇꯕ ꯃꯌꯥꯝꯗꯣ ꯑꯗꯨꯅ ꯁꯨꯝ ꯁꯝꯈꯣꯡꯗ ꯀꯩꯗ ꯊꯦꯡꯕꯗ ꯁꯨꯝ꯫ ꯀꯦꯂꯒꯄꯖꯥꯅꯦ
ꯁꯤꯗꯤ ꯑꯁꯤ ꯀꯩꯅꯣꯗꯣ꯫
ꯀꯥꯗ ꯍꯥꯏꯔ ꯁꯦꯡꯕ꯭ꯔꯥ ꯅꯠꯇ꯭ꯔꯥ ꯑꯩꯈꯣꯏ ꯃꯌꯥꯝ ꯍꯥꯏꯅꯔ ꯁꯦꯡ ꯁꯦꯡꯕ꯭ꯔꯥ꯫
ꯃꯁꯤ ꯏꯁꯤꯡ ꯌꯥꯎꯔꯤꯈꯩꯗꯤ ꯌꯥꯔꯣꯏ꯫ ꯁꯤꯡꯁ ꯇꯪꯈꯥꯏ ꯏꯁꯤꯡꯁꯦ ꯈꯤꯇꯪ꯫ ꯌꯥꯎꯔꯦ ꯍꯥꯏꯔꯒ ꯁꯦꯡꯒꯗꯧꯅꯦ꯫
ꯃꯥꯅꯦ ꯑꯩꯈꯣꯏ ꯑꯩꯈꯣꯏ ꯏꯁꯥꯒꯤ ꯈꯟꯖꯔꯒ ꯑꯩꯈꯣꯏ ꯅꯣꯏ ꯁꯦꯡꯒꯗꯕꯅꯦ꯫
ꯎꯝ ꯑꯗꯨꯗ ꯍꯥꯏꯔꯒꯗꯤ ꯌꯥꯅꯤ ꯑꯃꯁꯨ ꯁꯦꯡꯖꯦ ꯍꯥꯏꯔ ꯌꯥꯔꯀꯅꯤ
ꯍꯣꯏ ꯍꯣꯏ ꯑꯥ ꯍꯣꯏ ꯑꯩꯈꯣꯏꯅ ꯁꯦꯡꯖꯦ ꯍꯥꯏꯔꯒꯅ ꯍꯔꯥꯎꯔꯅꯤ ꯃꯥꯅꯦ
ꯎꯝ꯫ ꯑꯗꯨꯒ ꯁꯝꯁꯤꯁꯨꯅꯦ꯫ ꯈꯔ ꯄ꯭ꯔꯦꯁꯔꯒꯨꯝꯕ ꯂꯩꯔꯛꯑꯒꯗꯤ ꯃꯊꯥ ꯁꯥꯔꯛꯑꯒꯗꯤ꯫ ꯀꯦꯟꯗ꯭ꯔꯣ꯫ ꯑꯦꯛꯖꯥꯝ ꯃꯌꯥ ꯍꯥꯏꯕ꯫ ꯄ꯭ꯔꯦꯁꯔ ꯌꯥꯝ ꯂꯩꯛꯑꯒꯗꯤ ꯁꯝꯁꯤꯁꯨ ꯑꯗꯨꯝ꯫
ꯃꯥꯅꯦ ꯄꯩꯁꯥ ꯂꯩꯔꯕ꯫
ꯐꯅ꯭ꯌꯥꯝꯕꯨ ꯐꯔꯦꯗ ꯑꯩꯗꯤ ꯀꯌꯥ ꯀꯦꯟꯗ꯭ꯔꯦ ꯁꯝꯁꯦ꯫
ꯅꯣꯏ ꯃꯤ ꯀꯌꯥꯅ ꯆꯥꯛ ꯂꯧ ꯆꯠꯇ꯭ꯣꯏꯁꯦ ꯍꯥ ꯁꯤ ꯀꯩꯅꯣ
ꯑꯈꯣꯏ ꯑꯍꯝ ꯆꯠꯇꯣꯏꯅꯦ
ꯑꯩꯁꯨ ꯀꯩꯅꯣ ꯇꯧꯊꯣꯛꯎꯔꯒꯦ ꯌꯦꯟꯁꯥꯡꯁꯤ ꯊꯣꯡꯗꯣꯛꯎꯔꯒꯦ
ꯑꯥ
ꯀꯩꯅꯣ ꯑꯃ ꯑꯃ ꯑꯉꯥꯡꯗꯨ ꯀꯧꯔꯒ
ꯀꯅꯥ ꯀꯅꯥ ꯊꯣꯉꯤꯁꯦ ꯃꯤ ꯑꯃꯒꯥ
ꯑꯥ ꯃꯤ ꯑꯃꯗꯨꯒ
ꯃꯅꯥꯎꯄꯥꯗꯨꯒ
ꯑ ꯍꯣ ꯀꯩ ꯊꯣꯡꯒꯦ ꯈꯜꯂꯤꯅꯣ
ꯑ ꯉꯁꯥꯏ ꯍꯥꯏꯔꯗꯨꯅꯦ ꯁꯣꯏꯕꯨꯝꯒ ꯑꯂꯨꯒ ꯏꯔꯣꯟꯂꯒꯦ
ꯎꯝ
ꯑꯗꯨꯒ ꯕꯣꯔꯥ ꯈꯔ ꯂꯩꯔꯨꯔꯒꯦ ꯑꯗꯨꯒ ꯆꯥꯔꯦ
ꯕꯣꯔꯥ ꯑꯗꯨ ꯍꯥꯎꯗꯤ ꯍꯥꯎꯇꯥꯕꯅꯤ
ꯎꯝ ꯍꯧꯇ꯭ꯔꯁꯨ ꯎꯄꯥꯏ ꯂꯩꯇꯔꯦ ꯑ ꯑꯗꯨꯗꯤ ꯅꯪ ꯆꯥꯛ ꯆꯥꯛ ꯂꯧꯊꯣꯀꯎꯔꯣ
ꯑ ꯃꯥꯇꯝ ꯌꯧꯔꯦ ꯑꯩꯖꯨ
ꯑ ꯍꯥꯏꯗ ꯇꯥꯝꯃꯒꯦ ꯏꯟꯖꯡ ꯊꯣꯡꯉꯨꯔꯥꯒꯦ
ꯎꯝ